ꯀꯥꯟ ꯀꯣꯅꯕꯣ ꯈꯜꯔꯣ
ꯃ ꯆꯞ ꯋꯥꯥꯟꯅ ꯈꯣꯠꯅꯩ ꯑꯩꯅ ꯍꯥꯏꯗꯣ
ꯑꯃꯇꯪ ꯑꯃꯇꯪ ꯑꯗꯨ ꯇꯧꯔꯒꯅ ꯆꯥꯝꯃꯔꯤ ꯇꯨꯔꯦ
ꯑ
ꯑ ꯄꯩꯁꯥ ꯑꯇ ꯏꯕ
ꯑꯩꯒꯤꯗꯨꯁꯨ ꯑꯗꯨꯝ ꯌꯥꯎꯔꯣ ꯑꯩ ꯂꯧꯔꯔꯣꯏ ꯍꯥꯏꯕ
ꯅꯗꯣ ꯑꯃꯨꯛ ꯌꯥꯝ ꯐꯪꯗ꯭ꯔꯗꯤ
ꯐꯪꯅꯤ ꯅꯥꯏꯟꯇꯤ ꯐꯣꯔ ꯆꯪꯉꯛꯑ ꯑꯗꯨꯗꯤ ꯃꯈꯥ ꯇꯥꯕ ꯆꯪꯈꯤꯗꯅ ꯈꯪꯉꯤ
ꯆꯪꯉꯨꯗꯤ ꯆꯥꯪꯈꯤꯅꯤꯗꯣ
ꯦ ꯑꯍꯥꯟꯕꯒꯤ ꯆꯅꯤ ꯑꯍꯥꯟꯕꯒꯤ ꯆꯅꯤ ꯀꯨꯟꯃꯥꯊꯣꯏ ꯑꯃ ꯂꯩꯔꯦ ꯑꯗꯩ ꯑꯀꯣꯟꯕꯒꯤ ꯅꯨꯨꯄꯥ ꯆꯍꯨꯝ ꯁꯚꯦꯟꯇꯤ ꯑꯃꯒ ꯂꯩꯔꯦ ꯑꯗꯨꯗꯤ ꯀꯌꯥ ꯇꯥꯔꯦ ꯄꯨꯟꯅ ꯄꯥꯔꯣ ꯂꯨꯄꯥ ꯆꯥꯇ꯭ꯔꯨꯛ ꯂꯩꯔꯦ ꯃꯤꯅꯗ ꯆꯠ ꯅꯠꯇ
ꯆꯅꯤ ꯀꯨꯟꯃꯥꯊꯣꯏꯁꯤꯅ ꯀꯩꯅꯣ
ꯀꯩꯅꯣꯒꯤ ꯄꯨꯟꯅ ꯄꯥꯔꯛꯄꯩ ꯑꯁꯤꯕꯨꯗꯤ ꯑꯩ ꯄꯤꯔꯛꯀꯦꯕ ꯀꯩꯅꯣ ꯑꯍꯥꯟꯕꯒꯤ ꯄꯦꯠꯁꯇꯤ ꯀꯛꯄꯩꯗꯣ
ꯑꯥꯏꯗꯤ ꯁꯂꯥꯏꯅꯦꯕꯤꯌꯅ
ꯑ ꯐꯁꯛꯒꯦꯅꯦ ꯐꯁꯛꯦ ꯑꯁꯦ ꯑꯆꯧꯕꯗꯤ ꯄꯥꯝꯃꯤꯕ ꯃꯤꯅꯤ ꯅꯠꯇꯕ ꯄꯩꯁꯥ ꯂꯩꯇꯕꯅꯤꯅ ꯍꯥ
ꯑꯟꯗꯔ ꯋꯣꯌꯔꯕꯥꯎ ꯁꯦꯒꯥꯏꯕ ꯁꯦꯠꯂꯒ ꯂꯩꯔꯦꯕ
ꯅꯪꯗꯤ ꯐꯖꯩꯗꯨꯗꯤ ꯅꯁꯛ
ꯎꯝ ꯅꯪꯅ ꯂꯩꯔꯀꯥꯟꯗ ꯁꯤꯜꯂꯒꯦꯅ ꯂꯩꯗ꯭ꯔꯕ
ꯎꯝ ꯉꯥꯏꯌꯣ ꯑꯗꯥ
ꯇꯥꯅꯤꯡꯗꯦꯀꯣꯁꯦ ꯑꯃꯇꯪ ꯍꯥꯏꯌꯣ
ꯀꯩꯅꯣ
ꯑꯝꯇꯪ ꯍꯥꯏꯌꯣ ꯑꯗꯨꯗꯤ ꯑꯁꯤ ꯑꯪꯀꯥꯁꯦ ꯆꯥꯝꯃꯔꯤꯗꯨꯅ ꯅꯪ ꯌꯧꯔꯛꯑꯀꯥꯟꯗ ꯈꯟꯅꯔꯁꯤ ꯅꯪ ꯄꯩꯁꯥꯗꯨꯅ
ꯑꯩꯒꯤ ꯄꯤ ꯑꯩꯆ ꯗꯣ ꯍꯥꯟꯅ ꯀꯛꯑꯣ ꯑꯗꯨꯗꯤ ꯇꯥꯗꯦ
ꯍꯥꯥ
ꯇꯗꯦ
ꯇꯥꯏꯌꯦ
ꯄꯤ ꯑꯩꯆ ꯗꯤꯗ ꯍꯥꯟꯅ ꯀꯛꯑꯣ ꯑꯗꯨꯗꯤ
ꯀꯩꯅꯣ ꯄꯤ ꯑꯩꯆ ꯗꯤ ꯍꯥꯏꯁꯤꯅꯥ
ꯁꯤꯔꯝꯗꯣ ꯑꯗꯨ ꯍꯥꯟꯅ ꯀꯛꯑꯣ ꯃꯤꯅꯤꯅꯦ ꯃꯆꯥꯅꯦ ꯑꯆꯧꯕꯗꯨꯗꯤ ꯂꯨꯄꯥ ꯆꯥꯇ꯭ꯔꯨꯛ ꯍꯦꯜꯂꯦ
ꯅꯪ ꯃꯤꯁꯣꯒꯤ ꯊꯥꯔꯛꯄꯗꯣ
ꯎꯝ ꯑꯗꯨ ꯃꯤꯅꯤꯅꯦ ꯑꯗꯨꯗꯣ ꯑꯣꯏꯅ ꯀꯛꯑꯣ ꯑꯗꯨꯁꯨ ꯍꯥꯟꯅ ꯑꯀꯣꯟꯕꯗꯣ ꯑꯀꯣꯟꯕꯩꯗꯨꯗꯤ ꯑꯩ ꯀꯣꯟꯅ ꯑꯩ ꯀꯣꯟꯅ ꯂꯩꯔꯁꯨ ꯂꯩꯖꯔꯒꯦ
ꯌꯥꯥꯁꯀꯤꯗꯣ
ꯁꯟꯁꯀ꯭ꯔꯤꯟꯗꯨꯝꯒ ꯑꯗꯨꯗꯨꯝꯒ ꯂꯩꯔꯣ ꯌꯥꯔꯦ ꯑꯗꯨꯗꯤ ꯀꯩꯅꯣ ꯇꯧꯕꯁꯨ ꯀꯩꯅꯣꯝ ꯍꯥꯏꯒꯦ ꯇꯧꯔꯝꯕꯅꯦ ꯀꯥꯎꯈ꯭ꯔꯦ ꯀꯩꯅꯣ ꯍꯥꯏꯁꯦ ꯆꯥꯝꯔꯤ ꯃꯔꯤ ꯂꯩꯅꯗꯦ ꯆꯥꯝꯔꯤꯗꯨꯒꯤꯅꯦ ꯔꯥꯏꯁ ꯇꯣꯛꯑꯦ ꯍꯥꯏꯁꯦ
ꯑꯦ ꯑꯗꯨꯗꯤ ꯆꯥꯝꯔꯤꯗꯨꯒꯤ ꯔꯥꯏꯁ ꯇꯣꯛꯑꯦ ꯁꯤ ꯑꯗꯨꯗꯤ ꯁꯤꯔꯝꯁꯤ ꯅꯪ ꯂꯩꯒꯦ ꯍꯥꯏꯔꯦ
ꯅꯪ ꯂꯩꯖꯥ ꯇꯥꯔꯦ
ꯁꯟꯁꯀ꯭ꯔꯤꯟ ꯈꯤꯠꯇꯪ ꯉꯥꯏꯔꯦ ꯑꯗꯨꯗꯤ
ꯍꯥꯏꯗꯤ ꯑꯩꯅ ꯍꯥꯏ ꯇꯥꯗ꯭ꯔꯦ ꯅꯪꯅ ꯑꯥ ꯀꯩꯅꯣꯗꯣ ꯔꯥꯏꯁꯀꯤꯗꯣ ꯂꯩꯕꯗꯣ ꯂꯨꯄꯥ ꯆꯥꯝꯔꯤ ꯌꯧꯒꯦ ꯇꯧꯋꯦ ꯍꯥꯏꯔꯕꯃꯤꯅꯤꯅ ꯆꯅꯤꯒ ꯀꯨꯟ ꯌꯥꯡꯈꯩꯕꯨ ꯌꯧꯗꯕꯗꯣ ꯑꯗꯨꯗꯣ ꯂꯩꯔꯣ ꯑꯗꯨꯗꯨꯒ ꯁꯟꯁꯀ꯭ꯔꯤꯟꯗꯨꯝꯒ ꯂꯩꯔꯣ ꯑꯗꯨꯗꯨꯒ ꯂꯨꯄꯥ ꯆꯥꯝꯔꯤꯗꯨꯒ ꯄꯤꯔꯣ ꯑꯗꯨꯒ ꯑꯩ ꯆꯥꯝꯔꯤꯌꯧ ꯇꯧꯕꯗꯣ ꯑꯩ ꯑꯗꯨꯝ ꯂꯩꯖꯔꯒꯦ ꯀꯩꯁꯨ ꯗꯤꯂꯤꯕꯔꯤ ꯆꯥꯔꯖ ꯀꯩ ꯀꯩꯒ ꯑꯗꯨꯝ ꯂꯧꯒ꯭ꯔꯥꯅꯤ ꯂꯨꯄꯥ ꯆꯥꯝꯃꯔꯤ ꯍꯦꯟꯅ ꯑꯩ ꯁꯨꯝ ꯂꯩꯖꯔꯒꯦ ꯈꯔ ꯂꯩꯔꯒ ꯍꯥꯏꯌꯦꯗꯅ
ꯀꯩꯅꯨꯣꯝ ꯌꯦꯡꯈꯤꯒꯦ ꯉꯥꯏꯈꯣ ꯅꯪꯅ ꯃꯉꯣꯟꯗ ꯂꯩꯌꯣꯅ ꯑꯃ ꯂꯩꯒꯤꯕꯗꯨ ꯑꯗꯣ ꯑꯗꯨ ꯁꯟ꯭ꯁꯀ꯭ꯔꯤꯟ ꯅꯠꯇꯕ꯭ꯔꯣ ꯂꯣꯁꯜꯂꯣ ꯍꯥꯥ
ꯇꯦꯜ ꯍꯥꯏꯕ ꯐꯣꯛꯁꯇꯣꯜ ꯍꯥꯏꯕ ꯀꯩꯅꯣꯝ ꯂꯩ
ꯑꯗꯨꯗꯣ ꯀꯩꯅꯣꯔꯕ ꯚꯦꯁꯂꯤꯟꯂꯕ ꯂꯣꯏꯁꯜꯂꯣ ꯀꯩꯅꯣ ꯇꯥꯗ꯭ꯔꯣ ꯇꯥꯗ꯭ꯔꯣ
ꯀꯧꯕꯁꯤꯕꯥꯎꯗꯤ ꯈꯨꯝꯃꯛꯎꯗꯅ
ꯅꯪ ꯁꯤꯗ ꯁꯟꯁꯀ꯭ꯔꯤꯟ ꯂꯩꯌꯣꯅ ꯊꯥꯔꯇꯤ ꯑꯦꯁ ꯄꯤ ꯑꯦꯐ ꯀ ꯑꯦꯁ ꯄꯤ ꯑꯦꯐ ꯌꯥꯎꯕ ꯂꯩꯌꯣꯅ ꯂꯩꯕꯩ ꯂꯩꯁꯤ꯭ꯗꯤ
ꯀꯩꯅꯣ ꯅꯪ ꯉꯥꯡꯉꯤꯗꯣ
ꯅꯪ ꯑꯃꯨꯛ ꯁꯟꯏꯁꯀ꯭ꯔꯤꯟ ꯂꯩꯌꯣ ꯑꯗꯨꯅ ꯑꯁꯤꯒꯤ ꯊꯥꯔꯇꯤ ꯑꯦꯁ ꯄꯤ ꯑꯦꯐ ꯑꯦꯁ ꯄꯤ ꯑꯦꯐ ꯌꯥꯎꯕ ꯂꯩꯌꯣꯅ ꯊꯥꯔꯇꯤ ꯑꯦꯁ ꯄꯤ ꯑꯦꯐ ꯀꯤ ꯑꯃ ꯂꯩꯔꯤꯁꯤꯗꯤ ꯑꯩꯠꯇꯤ ꯑꯦꯝ ꯑꯦꯜꯂꯥ ꯍꯟꯗ꯭ꯔꯦꯠ ꯑꯦꯝ ꯑꯦꯜꯂꯥ ꯑꯃꯒꯤ
ꯍꯪ ꯃꯃꯤꯡ ꯉꯥꯏꯔ ꯌꯦꯡꯒꯦ
ꯄꯦꯁꯇꯂꯤꯟꯗꯧꯅ ꯇꯧꯕꯗꯣ
ꯂꯩꯈꯤꯗꯕꯗ
ꯑꯁꯤ ꯑꯁꯤ ꯔꯤꯇꯟ ꯊꯣꯛꯇꯤ ꯑꯃꯨꯛꯀ ꯑꯣꯏꯅ ꯀꯛꯈꯤꯕꯅꯦ
ꯊꯥꯔꯣꯑꯣ ꯊꯔꯣ ꯈꯗꯪꯅꯤꯒ ꯑꯩꯉꯣꯟꯗ ꯕꯦꯁꯂꯤꯟꯒꯤ ꯀꯩ ꯌꯥꯝꯇ ꯌꯥꯎꯧꯛꯇꯦ
ꯅꯪ ꯁꯤ ꯋꯥꯏ ꯁꯥꯟꯅ ꯂꯣꯏ ꯊꯥꯔꯒꯦ ꯆꯠꯄꯦ ꯑꯩ ꯆꯪꯕꯁꯦ
ꯑꯅꯦ ꯑꯣꯇꯦ
ꯀꯩꯅꯣ ꯌꯧꯛꯇꯦꯕꯣ
ꯅꯪꯅ ꯍꯥꯏꯗꯣ ꯑꯩꯉꯣꯟꯗ ꯅꯪꯅ ꯍꯥꯏꯗꯣ ꯑꯩꯉꯣꯟꯗꯗ ꯌꯧꯔꯛꯇꯦꯕ ꯑꯩ ꯁꯤꯖꯤꯟꯅꯗꯦꯕ
ꯌꯧꯔꯛꯇ꯭ꯔꯤꯌꯦ ꯄꯦꯟꯗꯤꯡꯗ ꯂꯩꯔꯤꯌꯦ ꯍꯧꯖꯤꯛ ꯄꯣꯠ ꯆꯩꯛꯇꯤ ꯑꯃ ꯑꯝꯇ ꯌꯧꯗꯦꯌꯦ ꯑꯩꯁꯨ
ꯅꯣꯅꯦ ꯅꯪ ꯍꯥꯏꯁꯤꯅꯦ ꯂꯣꯁꯟꯅꯦ ꯂꯨꯄꯥ ꯆꯥꯝꯃ ꯀꯨꯟ ꯄꯤꯕꯤꯗꯨ ꯅꯠꯇ꯭ꯔꯣ
ꯁꯟ ꯄ꯭ꯔꯣꯇꯦꯛ ꯁꯟ ꯀꯌꯥ ꯊꯥꯏꯌꯦ
ꯑ ꯂꯣꯁꯜꯅꯦ ꯈꯨꯠ ꯁꯥ ꯃ ꯅꯝꯅꯦ
ꯑꯥ ꯑꯦ ꯑꯁꯤꯅ ꯍꯥꯟꯅ ꯍꯅ ꯇꯧ ꯑꯦꯁ ꯄꯤ ꯑꯦꯐ ꯌꯥꯎꯔꯤꯁꯤꯗꯤ ꯁꯟ ꯄ꯭ꯔꯣꯇꯦꯛꯁꯟꯒ ꯍꯥꯏꯁꯤꯗꯤ
ꯃꯥꯏꯗꯗꯤ ꯑꯗꯨꯗꯒꯤ ꯀꯨꯟꯊ꯭ꯔꯥꯗꯣ ꯍꯣꯔꯣꯡꯅꯣ ꯇꯧꯅꯗꯣꯏꯔꯣ ꯁꯤꯛꯁꯇꯤ ꯁꯤꯖꯤꯟꯅ ꯀꯥꯟꯁꯤꯗ ꯑꯩ ꯑꯃꯨꯛ ꯂꯩꯕꯤꯒꯥꯏ ꯍꯥꯏꯕ ꯑꯩ ꯄꯩꯁꯥ ꯄꯥꯏꯔ ꯀꯥꯟꯗ
ꯑꯩꯕꯨ ꯇꯣꯂꯣꯞ ꯆꯥꯕ꯭ꯔꯣ ꯑꯩꯕꯨ ꯇꯣꯂꯣꯞ ꯆꯥꯕ꯭ꯔꯣ
ꯆꯥꯔ ꯇꯔꯩ
ꯑꯩ ꯆꯥꯕ꯭ꯔꯥ ꯍꯥꯏꯕꯅꯤ
ꯅꯪ ꯆꯥꯏꯗꯨꯗꯤ
ꯍꯣꯏ
ꯉ ꯑꯗꯨ ꯀꯥꯏ ꯁ ꯁꯦꯝꯦꯃ ꯅ ꯃꯤ ꯃ ꯁꯦꯃꯦ
ꯑꯩꯅ ꯍꯥꯏꯕ ꯌꯥꯗꯦ ꯑꯗꯨꯗꯨꯒ
ꯀꯔꯤꯅꯪ ꯍꯥꯏꯕ ꯀꯔꯤ ꯌꯥꯗꯕ ꯑꯩ
ꯑꯦ ꯍꯌꯦꯡ ꯍꯌꯦꯡ ꯍꯌꯦꯡ ꯑꯗꯨꯝ ꯇꯂ ꯏꯣ ꯅꯠꯇ ꯅꯠꯇ ꯃꯊꯪ ꯃꯊꯪ ꯃꯊꯪ ꯂꯥꯛꯄꯗ ꯃꯊꯪ ꯂꯥꯛꯄꯗ ꯇꯧ ꯂꯣꯏꯕꯗꯣ ꯑꯗꯨꯝ
ꯑꯗꯨꯗꯤ ꯃꯔꯤ ꯂꯩꯅꯕ ꯋꯥꯔꯤꯗꯤ ꯄꯨꯁꯤꯔꯣꯏꯁꯦ ꯁ꯭ꯋꯥꯏꯗ
ꯑꯏꯅꯦꯅ ꯁꯕ ꯋꯥꯉꯣ
ꯌꯥꯏꯗꯨꯗ ꯑꯩ ꯅꯪꯒꯤ ꯑꯩ ꯅꯪꯒꯤ ꯂꯤꯁꯤꯡ ꯑꯍꯨꯝ ꯈꯥꯏꯔꯅꯤ
ꯀꯩꯅꯣ ꯂꯤꯁꯤꯡꯃꯨꯛꯈꯥꯏꯔꯅꯤꯗꯤ
ꯅꯊ ꯂꯤꯁꯤꯡ ꯑꯨꯝꯛ ꯈꯥꯏꯔꯅꯤ ꯑꯩ ꯃꯊꯪ ꯊꯥ ꯆꯠꯊ꯭ꯔꯕꯅꯦ
ꯑꯃꯨꯛ ꯑꯩꯕꯨ ꯃꯩꯊꯤ ꯑꯃꯨꯛ ꯇꯧꯕꯤꯔꯦ ꯇꯧꯔꯤꯁꯦ
ꯐꯥꯒꯤ ꯅꯠꯇꯦꯃꯦ ꯑꯗꯨ ꯍꯥꯟꯅ ꯆꯈ꯭ꯔꯣ
ꯑꯗꯨꯗꯤ ꯃꯊꯪ ꯃꯊꯪ ꯊꯥ ꯌꯧꯅꯕ ꯃꯊꯪ ꯊꯥꯒꯤꯗ ꯀꯛꯈ꯭ꯔꯒꯦ ꯅꯪ ꯇꯣꯂꯣꯞꯀ ꯃꯥꯟꯅꯅꯕ
ꯍꯟꯗꯛ ꯁꯤꯖꯤꯟꯅꯕꯩꯅꯦ ꯑꯩ ꯍꯟꯗꯛ ꯁꯤꯖꯤꯟꯅꯕꯒꯤꯅꯦ ꯃꯌꯥꯒꯤ ꯑꯦꯗ꯭ꯔꯦꯁ ꯍꯥꯏꯔꯛꯀꯦ ꯃꯣꯏꯔꯣꯝꯗ ꯌꯧꯋꯦꯅꯦꯈꯣꯏ ꯁ꯭ꯋꯥꯏ ꯌꯧꯗ꯭ꯔꯁꯨ
ꯑꯗꯨꯗꯤ ꯄꯨꯂꯞ ꯀꯛꯁꯪꯍꯜꯂꯒꯦ ꯑꯥꯏꯐꯣꯟ ꯐꯤꯞꯇꯤꯟ ꯑꯃꯛ ꯀꯛꯂꯛꯑꯒꯦ
ꯃ ꯍꯥꯗ ꯑꯗꯨ
ꯀꯦꯁ ꯑꯣꯟ ꯗꯤꯂꯤꯕꯔꯤꯗ
ꯎꯝ ꯃꯌꯥꯏꯒꯤ ꯅꯝꯕꯔ ꯍꯥꯏꯀꯦ ꯍꯥꯎꯈꯤꯒꯦꯔꯥ
ꯑ ꯃꯌꯥ ꯇꯧꯁꯟꯖꯤꯔꯣ ꯃꯊꯥ ꯁꯥꯗꯅ ꯃꯥ ꯇꯧꯗꯣꯏꯁꯦ ꯑ ꯅꯣꯡꯉꯣꯟꯇꯒ ꯐꯣꯟ ꯇꯧꯔꯛꯀꯗꯣꯏꯅꯦ ꯅꯉꯣꯟꯗꯒ ꯐꯣꯟ ꯇꯧꯔꯛꯀꯗꯣꯏꯅꯤꯅꯦ ꯀꯥꯏ ꯀꯩꯝ ꯇꯧꯕ ꯅꯠꯇꯦ ꯑꯩ ꯐꯣꯟ ꯑꯃ ꯌꯧꯔꯛꯏ ꯑꯩ ꯅꯝꯕꯔꯗ ꯂꯝꯁꯨ ꯍꯥꯄꯦꯑꯦ ꯈꯣꯠꯂꯦꯅ ꯇꯧꯔꯛꯀꯗꯣꯏꯅꯦ
ꯎꯝ
ꯕꯤꯄꯤ ꯑꯥ ꯋꯥꯡꯈꯜ ꯈꯔꯅ ꯄꯣꯛꯈꯥꯏꯔꯅ ꯕꯤꯄꯤ ꯄꯣꯈꯥꯏꯔꯅ ꯏꯕꯣꯟ ꯇꯧꯔꯨꯔꯅꯨ
ꯇꯧꯁꯤꯔꯛꯣꯑꯣ ꯃꯣꯏ ꯁ꯭ꯋꯥꯏꯗꯅ ꯑꯥꯏꯐꯣꯟ ꯃꯣꯏ ꯁꯥꯏꯏꯗꯅ ꯑ ꯐꯣꯟ ꯁꯚꯦꯟꯇꯤꯟ ꯑꯃ ꯂꯩꯁꯜꯂꯕ ꯃ ꯏ ꯅꯧꯃꯛꯒ ꯁꯥꯀꯠꯇ ꯅ ꯀꯣ
ꯇꯧꯅ ꯇꯧꯅ ꯃꯤ ꯐꯠꯇꯕꯩ ꯊꯕꯛ ꯀꯧꯋꯦꯗ
ꯐꯣꯟꯒꯤꯗꯤ ꯀꯦꯁ ꯑꯣꯟ ꯗꯦꯂꯤꯚꯔꯤ ꯌꯥꯗꯕꯅꯦ
ꯑꯁ ꯀꯛꯈ꯭ꯔꯣꯒꯗꯧꯔꯕ ꯉꯪꯅ ꯑꯗ
ꯀꯏꯗꯤ ꯄꯩꯁꯥ ꯅꯣꯃꯦꯦ ꯂꯨꯄꯥ ꯅꯤꯐꯨ ꯃꯉꯥ ꯌꯥꯎꯋꯦ ꯅꯤꯐꯨ ꯃꯉꯥ ꯀꯣꯟꯅꯕ ꯍꯥꯏꯔꯣ ꯃꯤꯃꯤ ꯂꯩꯔꯧꯔꯣ
ꯃꯤ ꯆꯥꯇ ꯃꯤꯅꯦ ꯁꯟꯁꯀ꯭ꯔꯤꯟꯗꯨꯣ ꯀꯣꯟ ꯂꯩꯔꯁꯨ ꯑꯗꯨꯗꯣ ꯂꯩꯔꯣꯕ
ꯁꯟꯁꯀ꯭ꯔꯤꯝ ꯈꯪꯗꯦ ꯑꯩꯈꯣꯏ ꯂꯣꯁꯟ ꯍꯥꯏꯕ꯭ꯔꯥ ꯀꯩꯅꯣ ꯑꯗꯨꯗ ꯌꯥꯎꯔꯝꯅꯤ
ꯇꯥꯅꯤꯡꯗꯦ
ꯑꯦꯁ ꯄꯤ ꯑꯦꯐ ꯊꯥꯔꯇꯤ ꯁꯟ ꯄ꯭ꯔꯣꯇꯦꯛꯁꯟ ꯃꯃꯥꯏꯗꯨꯗ ꯆꯥꯎꯅ ꯊꯥꯕꯅꯤ
ꯑꯩ ꯈꯪꯗꯦ ꯂꯣꯠꯁꯟꯗꯣ ꯀꯦꯟꯁꯦꯜ ꯇꯧ꯭ꯔꯣ ꯑꯩ ꯂꯣꯠꯁꯟ ꯂꯩꯔꯦ ꯌꯥꯔꯦ
ꯇꯥꯏꯗꯦ ꯇꯥꯏꯗꯦ ꯑꯣ ꯑꯗꯨꯗꯤ ꯑꯁꯤ ꯑꯩ ꯑꯣꯏꯔꯒꯦꯀꯣ
ꯇꯩꯗꯁꯨ ꯇꯣꯛꯑꯒꯦ ꯑꯩ ꯑꯗꯨꯒ ꯌꯥꯝꯅ ꯀꯩꯅꯣ ꯇꯧꯔꯗꯤ
ꯊꯗꯦ ꯊꯦ
ꯅꯪ ꯂꯩꯏꯌꯦꯅ ꯍꯥꯏꯗꯣꯏ ꯋꯥ
ꯄꯩꯁꯥ ꯂꯩꯇꯦ ꯍꯥꯏꯔꯒ ꯀꯩꯅꯣꯝ ꯃꯉ ꯍꯥꯏꯁꯦ ꯑꯦ ꯑꯩꯁꯨ ꯑꯥꯏꯐꯣꯟ ꯑꯃ ꯂꯩꯌꯣ ꯑꯥꯏꯐꯣꯟ ꯑꯃ ꯂꯩꯌꯣ ꯑꯥꯏꯐꯣꯟ ꯑꯃ ꯂꯩꯌꯨ
ꯅꯪ ꯂꯩꯒꯦ ꯍꯥꯏꯔꯃꯛ ꯀꯩꯅꯣ ꯅꯪ ꯊꯣꯛ ꯑꯣꯟꯊꯣꯔꯛꯏꯗꯣ
ꯐꯣꯟ ꯑꯃ ꯂꯩꯌꯣ ꯅꯪ ꯄꯩꯁꯥꯗꯣ ꯆꯪꯉꯛꯒ ꯑꯩꯗꯨꯒ ꯆꯪꯉꯛꯒ ꯇꯧꯖꯦ ꯍꯥꯏꯗꯅ
ꯑꯩ ꯉꯥꯏ ꯉꯝꯃꯔꯣꯏꯕ
ꯅꯪꯤ ꯑꯗꯨ ꯄ꯭ꯔꯣꯄꯣꯛꯁꯥꯒ ꯇꯧꯅꯣ
ꯆꯔꯥꯅꯤ ꯆꯪꯉꯣꯏꯁꯨ ꯈꯪꯗꯕꯗꯨꯕꯣ
ꯆꯉꯒꯔꯤ ꯑꯝꯇ ꯄꯤꯗꯕ
ꯍꯣꯏ ꯀꯅꯥꯅ ꯁꯨꯝ ꯄꯨꯔꯒ ꯇꯧꯔꯣ
ꯍꯝ ꯑꯗ ꯍꯧꯖꯤꯛꯇꯩꯗꯗꯤ ꯌꯥꯗ꯭ꯔꯕ꯭ꯔꯕ
ꯌꯥꯗ꯭ꯔꯦ
ꯏꯔꯨꯗꯍꯥꯂꯅꯒꯜꯨꯖꯣꯛꯑꯣ
ꯖꯨꯔꯦ ꯉꯁꯥꯏꯌꯦ ꯅꯪꯅ ꯃꯔꯨꯞ ꯑꯃ ꯑꯗꯨꯗ ꯄꯥꯟꯅꯔꯦ
ꯏꯂꯨꯗꯤꯜꯂꯨꯗꯦ
ꯂꯨꯏꯌꯦ
ꯏꯔꯨꯖꯗꯅ ꯍꯩꯕꯤ ꯇꯩꯕꯅ ꯑꯍꯟꯈꯩꯅ ꯄ꯭ꯔꯃꯥꯟ ꯇꯧꯔꯝꯃꯤꯗꯣ
ꯑꯗꯨ ꯇꯅꯤꯡꯗꯤ ꯂꯩꯕꯤꯌꯨ ꯍꯥꯏꯕꯅꯦ
ꯁ ꯑꯩꯈꯣꯏꯁꯦ ꯁꯤꯖꯤꯟꯅꯕꯩ ꯂꯩꯁꯤ ꯇꯪꯈꯥꯏ ꯇꯪꯈꯥꯏꯃꯨ ꯌꯥꯎꯔꯤ ꯄꯤꯔꯛꯀꯦ
ꯑꯩ ꯄꯥꯝ ꯇꯔꯣꯏꯩꯁꯤ ꯑꯝꯗꯣ
ꯑꯦ ꯃꯥꯥꯗꯤꯦ ꯇ ꯃꯣꯏ ꯍꯥꯅꯤ ꯍꯦ
ꯑꯍꯣ ꯑꯩ ꯑꯥ ꯇꯥꯡꯍꯒ ꯄꯥꯝꯖꯗꯣꯏꯗ ꯑꯍꯣꯡ ꯃꯉꯥꯟꯇ ꯄꯥꯝꯖꯩꯌꯦ
ꯑꯩ ꯁꯤꯖꯤꯟꯅꯒꯦꯕꯨ ꯌꯥꯗꯦ ꯍꯨꯔꯥꯟ ꯍꯨꯔꯥꯟ ꯇꯩꯊꯣꯛꯄ
ꯐꯖꯔꯁꯨ ꯐꯖꯔ ꯐꯖ
ꯁꯤꯗꯅꯦ ꯅꯪꯅ ꯉꯍꯥ ꯑꯣꯏꯣꯏꯗꯣ
ꯎꯝ ꯃꯣꯏꯁꯦ ꯅꯪꯊꯤꯅ ꯁꯛꯁꯨ ꯐꯖꯩ ꯁꯤꯁꯨ ꯂꯩꯁꯦ ꯌꯥꯝ ꯐꯖ
ꯊꯃꯣ ꯊꯦꯝ ꯃꯁꯨꯨ ꯑꯦꯀꯥꯎꯟ ꯕꯦꯂꯦꯟꯁ ꯍꯦꯟꯒꯠꯂꯛꯑꯔꯣꯏꯗꯕꯗꯨ ꯑꯦꯀꯥꯎꯟ ꯄꯩꯁꯥ ꯍꯧꯖꯤꯛ ꯌꯥꯎꯗꯦ ꯍꯥꯏꯔꯒ
ꯅꯪꯅꯤ ꯆꯪꯉꯪꯅꯤ ꯆꯪꯉꯣꯏ ꯈꯪꯗ ꯄꯩꯁꯥꯗꯣ ꯑꯩ ꯑꯗꯨꯝ ꯉꯥꯏ ꯂꯩꯌꯣ ꯍꯥꯏꯕ꯭ꯔꯣ
ꯇꯏ ꯅꯅꯅꯅꯒꯦ ꯂꯥꯛ ꯇꯨꯡꯗꯥ ꯑꯩꯒꯤ
ꯑꯩ ꯄꯥꯝꯗꯦ ꯑꯩ ꯌꯣꯜꯂꯒꯦ ꯍꯥꯏꯔꯗꯅ ꯅꯪꯉꯣꯟꯗ
ꯇꯥꯏꯗ ꯇꯥꯏ
ꯄꯩꯁꯥ ꯄꯔꯛꯑꯣ ꯊꯧꯔꯨꯒ ꯌꯦꯕꯨ ꯀꯝ ꯆꯥꯗꯅ ꯁꯨꯡꯄꯤ ꯄꯤꯔꯛꯇꯦ ꯑꯁꯤꯉꯥꯡꯖꯤ ꯄꯩꯥꯥꯁꯦ ꯑꯣꯏꯔꯒꯦ ꯈꯜꯂꯤꯕ ꯈꯪꯗꯦ
ꯑꯩ ꯅꯣꯡꯃ ꯋꯥꯏꯖꯔꯔꫭ ꯂꯨꯄꯥ ꯆꯧꯉꯥꯗ
ꯑꯩ ꯅꯪꯗꫭ ꯀꯩꯅꯗꯧꯅꯗꫭꯏꯕ ꯆꯠꯂꫭ ꯑꯥꯗ
ꯈꯪꯗꯦ ꯑꯗꯨꯒ ꯅꯪꯒꯤꯗꯣ ꯂꯩꯕꯤꯔꯒꯦ
ꯑꯩ ꯅꯪ ꯄꯥꯝꯇꯦ ꯁꯤꯖꯤꯟꯅꯕ ꯁꯤꯖꯤꯟꯅꯕꯝꯖꯨ ꯂꯩꯇꯕ ꯅꯪꯕꯨ ꯀꯩꯗꯧꯅꯗꯣꯏꯅꫭ ꯆꯥꯛ ꯊꯣꯡꯕ ꯈꯪꯉꯤ ꯆꯥꯛ ꯊꯣꯡꯕ ꯐꯪꯉꯤ ꯍꯩꯔꯝꯃꯣꯏ ꯀꯣꯟ ꯐꯦꯡꯕ ꯐꯪꯉꯦ ꯍꯩꯔꯝꯃꯣꯏ ꯆꯥꯕꯒ ꯉꯥꯡꯕꯒ ꯍꯩꯕ ꯅꯪꯕꯨ ꯎꯝ ꯑꯣꯔꯦ ꯑꯣꯔꯦ ꯑꯗꯨꯝꯕꯒ ꯄꯥꯝꯗꯦ ꯑꯩ ꯀꯥꯂꯦꯟꯅꯦ ꯍꯧꯖꯤꯛꯁꯦ ꯀꯥꯂꯦꯟ
ꯑꯗꯨ ꯑꯣꯏꯁꯨ ꯅꯪꯅ ꯇꯧꯗꯣꯏꯗꯨ ꯈꯪꯉꯤ ꯂꯩꯔꯗꯤ
ꯌꯥꯔꯦ ꯌꯥꯔꯦ ꯋꯥꯔꯤꯗꯨ ꯂꯦꯞꯄꯨ
ꯑꯗꯨꯅꯤ ꯑꯁꯦꯡꯕ ꯍꯥꯏꯔꯝꯃꯤꯅ ꯏꯀꯥꯏꯔꯝꯃꯅꯤ
ꯏꯁꯇꯥꯥꯅꯤꯡꯗꯦ ꯍꯦ ꯅꯪꯕꯨ ꯀꯔꯤꯅꯦꯅ ꯆꯠꯂꯨ ꯑꯥꯗ ꯁꯔꯨ ꯊꯤꯟꯗꯅ ꯁꯤꯕ ꯉꯝꯃꯔꫭꯏ
ꯁꯤꯗꯅꯦ ꯅꯪ ꯉꯥꯎꯋꯤꯗꯣ
ꯀꯥꯡ ꯆꯤꯡꯕ ꯃꯇꯝ ꯌꯥꯝ ꯅꯤꯡꯁꯤꯡꯉꯤ ꯍꯧꯖꯤꯛꯀꯥꯟꯁꯦ ꯆꯤꯡꯒꯤꯗ꯭ꯔꯦ ꯀꯥꯡꯒ ꯍꯧꯖꯤꯛ ꯀꯥꯟꯗꯤ ꯑꯝꯇ
ꯕꯥꯃꯣꯟ ꯑꯇꯟꯕ ꯉꯥꯛ ꯉꯥꯏꯔꯦ ꯅꯪ ꯂꯧꯗꯅ
ꯑꯈꫭꯏ ꯁ꯭ꯋꯥꯏ ꯌꯧꯔꯛꯑꯝꯕꯅꯦꯕꯀꯣ ꯑꯗꯣ ꯂꯝꯕꯤꯁꯦ ꯐꯠꯇꯕ ꯀꯩꯀꯥ ꯑꯗꯨꯝ ꯌꯧꯔꯛꯈꯤꯗ꯭ꯔꯦ
ꯑ ꯑꯩ ꯀꯩ ꯂꯩꯗꯣꯏꯅꯣ ꯍꯥꯟꯅ ꯍꯥꯏꯔꫭ ꯑꯗꯨꯒ ꯈꯟꯅꯁꯤ
ꯀꯩ ꯅꯪ ꯀꯩ ꯂꯩꯗꯦꯏꯅꯣ ꯍꯥꯏꯖꯤꯅ
ꯀꯩ ꯂꯩꯕꯤꯗꯣꯏꯅꯣ ꯑꯩꯒꯤ
ꯈꯪꯉꯨꯞ ꯆꯠ ꯁꯤꯡꯉꯝꯗ꯭ꯔꯦꯗꯥꯏ ꯑꯗꯨꯃ ꯂꯩꯕꯤꯔꯒꯦ
ꯑꯃꯇꯪ